ꯑꯥ ꯍꯜꯂꯣ
ꯎꯝ ꯇꯥꯏꯀꯣ
ꯇꯥꯏ ꯇꯥꯏ ꯀꯗꯧꯔꯤꯒꯦ
ꯑ ꯀꯔꯤ ꯃꯊꯦꯜꯅꯣ ꯈꯔ ꯇꯩꯔꯒꯦ ꯂꯌꯦꯡꯁꯤꯔꯥ ꯀꯔꯤ ꯀꯔꯤ ꯃꯊꯦꯜ ꯑꯣꯏꯔꯦ
ꯑꯜꯂꯨ ꯏꯔꯣꯝꯕ ꯆꯥꯏ
ꯑꯣ ꯑꯣ
ꯅꯪꯗꯤ
ꯑꯈꯣꯏꯒꯤꯗꯤ ꯆꯥ ꯑꯣꯏꯅ ꯆꯥꯔꯦ ꯗꯥꯂ ꯑꯣꯏꯅ ꯆꯥꯔꯦ ꯉꯁꯤꯗꯤ
ꯍꯥꯎꯕ ꯏꯟꯖꯥꯡꯅꯤꯅꯦ
ꯎꯝ ꯅꯪꯒꯤ ꯁꯥꯎꯖꯨ ꯈꯔ ꯀꯟꯒꯦ
ꯎꯝ
ꯑꯩꯗꯤ ꯍꯋꯥꯏ
ꯑꯣ ꯍꯣꯁꯇꯦꯜꯗꯥ ꯂꯩꯔꯤꯔꯣ
ꯑꯣ
ꯍꯣꯁꯇꯜꯒꯤ ꯄꯨꯟꯁꯤꯁꯦ
ꯎꯝ
ꯀꯗꯥꯏ ꯂꯩꯒꯦ ꯅꯪꯗꯤ ꯍꯣꯁꯇꯦꯜ ꯂꯩꯕ꯭ꯔꯣ
ꯅꯠꯇꯦ ꯍꯧꯁꯇꯜꯗꯥ ꯅꯠꯇꯦ
ꯌꯨꯝꯗꯥ ꯂꯩꯕ꯭ꯔꯣ
ꯌꯨꯝ ꯌꯨꯝ ꯇꯝꯄꯥꯛꯇꯥ ꯂꯩꯑꯦ ꯍꯣꯏ
ꯑꯣ ꯀꯔꯤ ꯀꯔꯤ ꯍꯣꯟꯅꯔꯤ
ꯑꯩꯩ ꯀꯣꯂꯦꯖ ꯀꯣꯂꯦꯖꯁꯨ ꯀꯥꯏ ꯀꯣꯂꯦꯖꯁꯤ ꯔꯤꯒꯨꯂꯔ ꯅꯠꯇꯦ ꯀꯣꯔꯦꯁꯄꯣꯟꯗꯦꯟ ꯊꯝꯕ ꯀꯣꯆꯤꯡꯁꯨ ꯆꯠꯂꯤ ꯊꯕꯛꯁꯨ ꯇꯧꯏ ꯅꯪꯗꯤ ꯀꯣꯂꯦꯖ ꯀꯥꯕꯥ ꯂꯣꯏꯔꯕꯣ ꯀꯩꯕ ꯑꯣ
ꯑꯦꯛꯖꯥꯝ ꯑꯦꯛꯖꯥꯝ ꯊꯥꯒꯦ ꯍꯥꯏꯔꯣ
ꯑꯥꯎ
ꯐꯩ ꯐꯩ ꯌꯥꯝꯅ
ꯎꯝ ꯒ꯭ꯔꯦꯖꯨꯋꯦꯠ ꯂꯣꯏꯔꯦ ꯅꯪꯗꯤ
ꯒ꯭ꯔꯦꯖꯨꯋꯦꯠ ꯂꯣꯔꯦ ꯂꯣꯏꯔꯦ
ꯎꯝ ꯀꯔꯝꯕ ꯁꯕꯖꯦꯛꯇꯥ ꯒ꯭ꯔꯦꯖꯨꯋꯦꯠ ꯇꯧꯒꯦ
ꯀ꯭ꯔꯤ ꯍꯥꯏꯕ
ꯃꯄꯥꯟ ꯂꯝꯗꯥ ꯇꯧꯋꯦ
ꯑꯣ
ꯀꯥꯔꯤ ꯍꯥꯏꯕ
ꯑꯗꯨ ꯀꯔꯤ ꯁꯕꯖꯦꯛꯇꯥ ꯑꯣꯅꯔꯁ ꯂꯧꯒꯦ
ꯑꯩꯗꯤ ꯍꯣꯅꯔꯁꯤ ꯁꯕꯖꯦꯛꯁꯦ ꯍꯥꯏꯔꯗꯤ ꯁꯤꯗꯥ ꯍꯥꯏꯕ ꯌꯥꯔꯔꯔꯣꯏ
ꯌꯥꯅꯤꯗꯥ ꯑꯩꯈꯣꯏꯗꯤ ꯑꯗꯨꯝ ꯍꯥꯏꯌꯦꯗꯥ
ꯑꯩꯈꯣꯏꯗꯤ ꯑꯗꯨꯝ ꯍꯥꯏ ꯀꯩꯁꯨ ꯀꯥꯏꯗꯦ
ꯎꯝ
ꯑꯁꯤꯗꯤ ꯀꯗꯥꯏ ꯂꯩ
ꯑꯥ ꯂꯩꯅꯤ ꯑꯥꯎ ꯅꯪꯗꯤ
ꯎꯝ ꯂꯩꯅꯤ
ꯅꯨꯡꯗꯥꯡ ꯕꯣꯜ ꯌꯦꯡꯗ꯭ꯔꯣ
ꯌꯦꯡꯉꯦ ꯉꯁꯥꯏ ꯅꯨꯡꯗꯥꯡ
ꯌꯦꯡꯉꯦꯕ
ꯑꯥꯎ
ꯑꯣ ꯀꯅꯥꯅ ꯉꯝ
ꯑꯥꯔꯖꯦꯟꯇꯤꯅꯥꯅ ꯉꯝꯗ꯭ꯔꯗꯤ ꯀꯅꯥꯅ ꯉꯝꯒꯅꯤ
ꯑꯖꯦꯟꯇꯤꯅꯥꯁꯨ ꯁꯞꯄꯣꯔꯠ ꯇꯧ ꯃꯥꯜꯂꯦ ꯅꯪꯁꯦ
ꯎꯝ ꯅꯪꯗꯤ
ꯑꯩꯗꯤ ꯌꯦꯡꯗ꯭ꯔꯦ ꯍꯟꯗꯛꯁꯦ
ꯑꯣ ꯀꯩꯒꯤ
ꯑꯩ ꯍꯟꯗꯛꯀꯤꯗꯤ ꯌꯦꯡꯗꯕ ꯈꯔ ꯊꯕꯛ ꯆꯤꯟꯕ ꯍꯥꯏꯇꯥꯔꯦ
ꯑꯗꯨ ꯀꯔꯝꯕ ꯇꯤꯝꯗꯣ ꯁꯞꯄꯣꯔꯠ ꯇꯧꯒꯦ
ꯁꯄꯣꯔꯠ ꯇꯧꯔꯁꯨ ꯌꯥꯗꯦ
ꯑꯀꯟ ꯑꯀꯟꯕ ꯈꯔ ꯈꯔ ꯑꯍꯩꯕꯁꯤꯡꯗ ꯑꯗꯨꯝ ꯁꯄꯣꯔꯠ ꯇꯧꯔꯦ
ꯎꯝ ꯔꯣꯅꯦꯜꯗꯣ ꯃꯦꯁꯤ ꯈꯠꯅꯔꯤꯉ ꯈꯠꯅꯔꯤ ꯀꯥꯟꯁꯤꯗ ꯅꯪꯅ ꯑꯀꯟ ꯑꯀꯟꯕ ꯐꯩ
ꯅꯪꯁꯨ ꯌꯥꯎꯕ꯭ꯔꯣ ꯈꯠꯅꯕꯗ
ꯑꯗꯨ ꯁꯨꯝ ꯉꯥ ꯑꯥꯔꯖꯦꯟꯇꯤꯅꯥꯕꯨ ꯁꯞꯄꯣꯔꯠ ꯇꯧꯕꯅꯦ ꯑꯗꯨꯒ ꯉꯔꯥꯡ ꯅꯨꯡꯗꯥꯡꯗꯣ ꯑ ꯃꯤꯆꯪ ꯆꯪꯉꯦ ꯀꯥꯏꯅ ꯑꯥꯔꯖꯦꯟ ꯑ ꯔꯣꯅꯥꯜꯗꯣꯒꯤ ꯐꯦꯟꯁꯤꯡꯅ
ꯎꯝ
ꯇꯥꯏꯌꯦꯗꯥ
ꯗꯨꯝ ꯃꯌꯥꯝꯃ
ꯀꯝꯄ꯭ꯂꯦꯟꯗꯤ ꯌꯥꯝꯃꯦ
ꯔꯦꯐ꯭ꯔꯤꯗꯣ ꯃꯤꯆꯪ ꯆꯪꯉꯦ ꯍꯥꯏꯅ ꯃꯤꯆꯪ ꯃꯌꯥꯝꯅ ꯀꯝꯄ꯭ꯂꯦꯟ ꯇꯧꯅꯔꯒ ꯂꯩꯕ
ꯔꯦꯐ꯭ꯔꯤꯕꯨ ꯈꯛꯇ ꯅꯠꯇꯕ ꯐꯩꯕꯥꯒꯤ ꯄ꯭ꯔꯁꯤꯗꯦꯟ ꯐꯥꯎꯕꯨ ꯉꯥꯡꯉ ꯂꯩꯌꯦ
ꯎꯝ ꯆꯪꯗ꯭ꯔꯤꯗ ꯑꯩ ꯈꯪꯕꯒꯨꯝꯅ ꯑꯩꯅ ꯈꯪꯕ ꯀꯥꯟ ꯀꯩ ꯍꯥꯏꯁꯤꯔꯥ
ꯑꯩꯅ ꯈꯪꯕꯗꯤ ꯑꯥ ꯃꯤꯆꯪ ꯆꯪꯗꯦꯕ ꯑꯗꯨꯝ ꯆꯞ ꯃꯥꯟꯅꯩꯌꯦꯕ
ꯋꯥꯜꯗ ꯀꯞ ꯂꯧꯒꯗꯧ ꯃꯥꯜꯂꯤ ꯀꯨꯝꯁꯤ
ꯈꯪꯗꯦ ꯑꯔꯖꯦꯟꯇꯤꯅꯥ ꯑꯥꯔꯖꯦꯟꯇꯤꯅꯥꯒ ꯀꯩꯅꯣꯗ ꯂꯩꯔꯦ ꯐ꯭ꯔꯥꯟꯁꯗ
ꯑꯗꯨꯒ ꯅꯣꯔꯋꯦꯁꯨ ꯅꯣꯔꯋꯦꯁꯨ ꯈꯪꯗꯦ ꯀꯃꯥꯏꯅ ꯇꯧꯒꯗ꯭ꯔ
ꯍꯧꯖꯤꯛ ꯑꯥꯔꯖꯦꯟꯇꯤꯅꯥꯅꯦ ꯅꯣꯔꯋꯦꯅꯦ ꯁꯤꯁꯤꯡꯅ ꯐ꯭ꯔꯥꯟꯁ ꯃꯣꯏꯅ ꯁꯤꯁꯦ ꯍꯧꯖꯤꯛ ꯀꯜꯂꯤꯕꯀꯣ ꯕꯣꯜ ꯌꯦꯡꯕꯁꯨ ꯑꯍꯧꯕꯗꯒꯤ ꯑꯗꯨꯝ ꯏꯟꯇꯔꯦꯁ ꯂꯩꯅꯀꯣ ꯃꯔꯨꯞꯁꯤꯡꯒ ꯌꯦꯡꯕ ꯍꯧꯕꯗꯤ ꯑꯗꯨꯝ ꯅꯨꯡꯉꯥꯏꯕꯅꯦ ꯑꯩꯁꯦ ꯍꯟꯗꯛꯁꯦ ꯌꯦꯡꯒꯗꯕ ꯃꯤꯗꯣ ꯑꯩ ꯃꯔꯨꯞꯁꯤꯡꯗꯨ ꯀꯗꯥꯏ ꯀꯗꯥꯏꯇ ꯂꯣꯏ ꯆꯠꯈꯤꯕꯒꯤ ꯑꯩ ꯏꯊꯟꯇ ꯌꯦꯡꯅꯤꯡꯗꯕ
ꯑꯩꯗꯤ ꯢꯊꯟꯗ ꯌꯦꯡꯉꯦ ꯐꯣꯟꯗ
ꯅꯨꯡꯉꯥꯏ ꯃꯔꯨꯞꯁꯤꯡ ꯃꯌꯥꯝ ꯐꯝꯃꯒ ꯌꯦꯡꯕꯗ ꯅꯨꯡꯉꯥꯏꯗ꯭ꯔꯥ ꯑꯗꯣ
ꯎꯝ ꯉꯥꯢ ꯉꯝꯅꯤ ꯎꯝꯗꯤ ꯑꯩꯗꯤ
ꯁꯤꯁꯇꯔ ꯅꯪꯁꯦ ꯌꯥꯝ ꯑꯉꯥꯡ ꯑꯣꯏꯔꯝꯗꯧ ꯃꯥꯜꯂꯤꯀꯣ
ꯑꯉꯥꯡꯅꯦ ꯅꯪꯒꯤ ꯒ꯭ꯔꯦꯖꯨꯋꯦꯠ ꯒ꯭ꯔꯦꯖꯨꯋꯦꯠ ꯂꯣꯢꯕ ꯀꯨꯏꯔꯕꯣ
ꯀꯨꯏꯔꯦ ꯑꯩꯗꯤ
ꯎꯝ ꯆꯍꯤ ꯀꯌꯥꯒꯨꯝꯕꯗꯤ ꯐꯥꯔꯒꯦ
ꯆꯍꯤ ꯃꯉꯥ ꯐꯥꯔꯦ ꯂꯣꯢꯈꯤꯕ
ꯃꯁꯇꯔꯗꯤ ꯇꯧꯗ꯭ꯔꯣ
ꯃꯁꯇꯔꯗꯤ ꯇꯧꯗ꯭ꯔꯦ ꯑꯩꯅ
ꯑꯗꯨꯗꯤ ꯑꯍꯜ ꯑꯣꯏꯔꯝꯅꯤ ꯅꯪꯁꯦ
ꯑꯍꯟ ꯑꯍꯟ ꯑꯍꯟ ꯅꯠꯇꯦ ꯄꯥꯈꯪꯅꯍꯥꯅꯤ ꯑꯩꯁꯨ
ꯌꯨꯝ ꯄꯥꯟꯕ ꯃꯇꯝ‌ ꯅꯛꯁꯜꯂꯝꯃꯅꯤꯕ
ꯌꯨꯝ ꯄꯥꯟꯕ ꯀꯥꯗꯩ ꯍꯥꯏꯔꯛꯀꯅꯨ ꯑꯩ ꯌꯥꯝ ꯄꯥꯅꯤꯡꯉꯤ
ꯍꯥꯥ
ꯑꯩ ꯌꯥꯝ ꯁꯥꯎꯅꯤꯡꯉꯤꯕ ꯌꯨꯝ ꯄꯥꯟ ꯕꯒꯤ ꯋꯥꯔꯤ ꯍꯥꯏꯔꯗꯤ
ꯀꯩꯒꯤ
ꯌꯨꯝ ꯄꯥꯅꯤꯡꯂꯦꯕ ꯂꯩꯁꯥ ꯄꯥꯈꯪꯒꯤ ꯂꯩꯁꯥ ꯄꯥꯈꯪꯒꯤ ꯄꯨꯟꯁꯤꯗ ꯅꯨꯡꯉꯥꯏꯗ꯭ꯔꯣ
ꯅꯨꯉꯥꯏꯕꯅꯤ ꯅꯨꯄꯥꯁꯦ ꯅꯨꯄꯥꯗꯤ ꯀꯨꯏꯅ ꯀꯩꯅꯣ ꯊꯦꯡꯉꯁꯨ ꯀꯩꯁꯨ ꯀꯥꯏꯔꯤꯅꯣ
ꯎꯝ ꯅꯨꯄꯥꯗꯤ ꯆꯍꯤ ꯌꯥꯡꯈꯩ ꯑꯣꯏꯔꯁꯨ ꯌꯥꯏꯀꯣ
ꯎꯝ
ꯆꯍꯤ ꯌꯥꯡꯈꯩ ꯁꯨꯔꯀꯥꯟꯗ ꯑꯩ ꯌꯥꯝꯅ ꯆꯍꯤ ꯅꯧꯕꯁꯤꯡꯗ ꯑꯃꯨꯛ ꯂꯧꯕꯀꯣ
ꯎꯝ
ꯍꯧꯖꯤꯛꯁꯦ ꯅꯪ ꯗꯦꯂꯤꯗ ꯂꯩꯕ ꯃꯥꯜꯂꯤꯀꯣ
ꯍꯣꯏ
ꯎꯝ ꯇꯝꯄꯥꯛꯇꯀꯣ
ꯅꯪꯒꯤ
ꯑꯩꯗꯤ ꯑꯥ ꯆꯤꯡꯗ ꯂꯩ ꯍꯟꯗꯛ ꯇꯝ ꯇꯝꯄꯥꯛ ꯀꯨꯝꯕ ꯌꯥꯗꯕꯒꯤ
ꯎꯝ
ꯃꯩꯇꯩ
ꯌꯦꯡꯉꯣꯢ ꯀꯔꯤ ꯍꯥꯢꯕ
ꯅꯪꯒꯤ ꯅꯦꯠꯋꯥꯛ ꯅꯨꯡꯉꯥꯏꯇꯦ ꯅꯦꯠꯋꯥꯛ ꯅꯨꯡꯉꯥꯏꯇꯦ ꯇꯥꯗꯦ ꯍꯣꯏ ꯎꯝ
ꯑꯩꯗꯤ ꯅꯪꯒꯤ ꯈꯣꯟꯗꯣ ꯁꯦꯡꯅ ꯇꯥꯏꯌꯦ
ꯎꯝ ꯅꯦꯠꯋꯥꯛ ꯈꯔ ꯅꯨꯡꯉꯥꯏꯇꯕ ꯇꯥꯔꯕꫭ
ꯍꯜꯂꯣ
ꯇꯥꯗꯕ꯭ꯔꯣ
ꯇꯥꯗꯕ꯭ꯔꯣ ꯇꯥꯏꯌꯦ ꯇꯥꯏꯌꯦ
ꯇꯥꯏ ꯍꯣꯏ
ꯁꯦꯡꯅ ꯁꯦꯡꯅ ꯌꯥꯝ ꯁꯦꯡꯅ ꯇꯥꯏ
ꯀꯩꯅꯣ ꯅꯦꯠꯋꯥꯛ ꯅꯨꯡꯉꯥꯏꯇ ꯃꯥꯜꯂꯦ ꯀꯩꯅꯣ ꯑꯩꯅ ꯋꯥ ꯉꯥꯡꯕ ꯀꯥꯟꯗ ꯅꯍꯥꯛ ꯀꯨꯏꯔꯕ ꯃꯇꯨꯡꯗ ꯅꯪ ꯄꯥꯎꯈꯨꯝ ꯄꯤꯔꯛꯑꯦꯕ
ꯑꯣ ꯃꯔꯛ ꯃꯔꯛꯇ ꯅꯨꯡꯉꯥꯏꯗꯕ ꯃꯥꯜꯂꯦ ꯍꯣꯏ ꯁꯨꯃꯥꯏꯅ ꯇꯧꯋꯦ
ꯎꯝ ꯎꯝ ꯑꯗꯨ ꯑꯗꯨꯃꯥꯏꯅ ꯇꯧꯔꯗꯤ ꯋꯥꯔꯤ ꯁꯥꯕ ꯅꯨꯡꯉꯥꯏꯗꯦꯕꯀꯣ
ꯃꯥꯅꯦ ꯃꯥꯅꯦ ꯅꯣꯡ ꯆꯨꯗ꯭ꯔꯣ ꯉꯁꯤꯗꯤ
ꯅꯨꯡꯗꯥꯡꯗꯤ ꯅꫭꯡ ꯆꯨꯏꯋ° ꯍꯧꯖꯤꯛꯇꯤ ꯆꯨꯗ꯭ꯔꯦ
ꯑꯣ ꯌꯥꯝ ꯁꯥꯔꯝꯃꯗꯧ ꯃꯥꯜꯂꯦꯗ
ꯅꯣꯡꯃꯝꯕꯗꯤ ꯌꯥꯝ ꯁꯥꯗꯦꯗ
ꯑꯗꯨꯗꯤ ꯍꯥꯡꯈ꯭ꯔꯦ
ꯑꯝ
ꯃꯄꯥꯟꯗ ꯊꯣꯛꯄ ꯌꯥꯔꯦ
ꯎꯝ ꯉꯁꯥꯏ ꯑꯩꯌꯨꯛꯁꯨ ꯅꯣꯡ ꯆꯨꯕ꯭ꯔꯣ
ꯍꯣꯏ ꯑꯌꯨꯛ ꯅꯣꯡ ꯆꯨꯌꯦ ꯀꯟꯅ
ꯑꯦ ꯑꯩꯈꯣꯢꯗꯗꯤ ꯀꯟꯅ ꯆꯨꯗꯦ ꯅꯣꯢꯗꯤ ꯂꯧꯒꯨꯝꯕ ꯇꯧꯗꯔꯣ
ꯑꯩꯗꯤ ꯂꯧ ꯇꯧꯗꯦꯗ ꯂꯧ ꯁꯨꯕꯁꯨ ꯍꯩꯗꯦꯗ
ꯑꯝ
ꯂꯥꯏꯔꯤꯛ ꯂꯥꯏꯔꯤꯛ ꯇꯝꯃꯦ ꯂꯥꯏꯔꯤꯛ ꯇꯝꯕ ꯆꯠꯂꯤꯉꯩꯗꯒꯤ ꯊꯕꯛꯁꯨ ꯁꯨꯕ ꯍꯩꯇꯦꯗ
ꯑꯥ ꯆꯤꯡꯗ ꯃꯠꯇ ꯄꯂ ꯀꯔꯤꯌꯥꯕ
ꯅꯪꯗꯤ ꯍꯥꯏꯕꯔꯣ ꯂꯧ ꯁꯨꯕ
ꯍꯩꯇ꯭ꯔꯦ ꯌꯥꯝ ꯍꯩꯁꯨ ꯌꯥꯝ ꯍꯩꯕꯁꯨ ꯅꯠꯇꯦ ꯑꯗꯨꯕꯨ ꯍꯩꯌꯦ
ꯑꯥ ꯂꯧ ꯂꯤꯡꯕꯒꯗꯣ ꯍꯩꯕ꯭ꯔꯥ ꯅꯪ
ꯇꯝꯄꯥꯛ ꯂꯧꯔꯥ ꯆꯤꯡ ꯂꯧꯔꯥ
ꯇꯝꯄꯥꯛ ꯂꯧꯗꯣ
ꯍꯩꯌꯦ ꯑꯗꯨꯕꯨ ꯊꯨꯅ ꯇꯧꯕ ꯍꯩꯇꯦ ꯇꯞ ꯇꯞꯅ
ꯎꯝ ꯍꯧꯖꯤꯛ ꯅꯪ ꯊꯕꯛ ꯃꯐꯝꯗ ꯂꯩ ꯂꯩꯕ꯭ꯔꯣ
ꯚꯥꯔꯥ ꯗ ꯂꯩ ꯔ°ꯟꯇ‌
ꯑꯣ ꯀꯅꯥ ꯀꯅꯥꯒ ꯂꯩꯒꯦ
ꯁꯖ ꯂꯩꯅꯦ
ꯎꯝ ꯒ꯭ꯌꯥꯟ ꯇꯥ ꯂꯩꯕꯀꯣ
ꯍꯣꯏ
ꯑꯗꯨꯖꯤꯩ ꯍꯧꯖꯤꯛ ꯑꯉꯥꯡ ꯑꯣꯏꯔꯤꯉꯩꯗ ꯅꯣꯠꯁꯤꯟꯅꯜꯂꯤ ꯍꯡ ꯃꯩ ꯑꯗꯨꯦ